ꯍ ꯑꯍꯝ ꯍꯥꯎ ꯇꯥꯏ
ꯑ ꯀꯃꯥꯏ ꯀꯃꯥꯏꯅ ꯇꯧꯔꯤꯒꯦ ꯅꯨꯡꯉꯥꯏꯔꯤꯕ꯭ꯔꯣ
ꯍꯣꯏ ꯑꯗꯨꯝ ꯅꯨꯡꯉꯥꯏꯔꯤ ꯍꯥꯏꯇꯥꯕꯅꯤ ꯅꯪꯗꯤ ꯀꯃꯥꯏ ꯀꯃꯥꯏ ꯇꯧꯔꯤ ꯒꯦ
ꯑꯩꯖꯨ ꯑꯗꯨꯝ ꯅꯨꯡꯉꯥꯏꯔꯤ
ꯍ ꯍꯧꯖꯤꯛꯀꯟꯖꯦ ꯌꯥꯝ ꯋꯥꯏꯗ ꯁꯥꯕ ꯁꯥꯒꯠꯄꯒꯤ ꯑꯋꯥꯕꯁꯤ
ꯑꯗꯣ ꯑꯩ ꯉꯁꯤꯗꯤ ꯅꯉꯣꯟꯗ ꯍꯥꯏꯗꯤ ꯑꯩꯈꯣꯏ ꯉꯥꯍꯥꯟ ꯀꯣꯂꯦꯖꯀꯤ ꯑꯣꯏꯕ ꯑ ꯍ ꯄꯤ ꯄꯤꯛꯅꯤꯛ ꯑꯃ ꯆꯠꯂꯨꯏ ꯑꯗꯨꯒꯤ ꯃꯔꯝ ꯗꯋꯥꯔꯤ
ꯆꯠꯅꯦ ꯂꯤꯔꯣ ꯂꯤꯔꯣ ꯑꯩꯖꯨ ꯍꯧꯖꯤꯛꯀꯥꯟꯖꯦ ꯈꯪꯗꯦꯗ ꯑꯩꯗꯤ ꯃꯤꯅ ꯋꯥꯔꯤꯉꯩꯗ ꯁꯥ ꯗꯨꯝ ꯇꯥꯔꯒ ꯈꯪꯗꯦ
ꯍꯥꯏꯗꯤ ꯅꯪ ꯋꯥꯏꯖꯨ ꯍꯥꯏꯕꯅꯤꯅ ꯍꯥꯏꯗꯤ ꯉꯥꯏꯍꯥꯛꯇꯪ ꯋꯥꯈꯜꯗꯣ ꯌꯥꯡꯊꯣꯛꯅꯕ
ꯍꯣꯏ ꯍꯣꯏ
ꯈꯣꯏꯗꯣ ꯍꯥꯏꯗꯤ ꯍꯟ ꯗꯛꯇꯣ ꯑꯈꯣꯏꯒꯤ ꯍꯥꯏꯗꯤ ꯑ ꯕꯤ ꯑꯦꯒꯤ ꯍꯥꯏꯗꯤ ꯑ ꯑꯔꯣꯏꯕ ꯑꯣꯏꯗꯅ
ꯎꯝ
ꯑꯗꯨꯗꯨꯅ ꯍꯥꯏꯗꯤ ꯑꯈꯣꯏꯗꯣ ꯎꯝ ꯀꯥꯏꯅꯒꯤꯗꯣꯔꯦ ꯍꯥꯏꯗꯤ ꯀꯥꯏꯅꯕ ꯍꯥꯏ ꯒꯤ ꯃꯥꯒꯤ ꯃꯥꯒꯤ ꯇꯣꯉꯟ ꯇꯣꯍꯝꯕ ꯔꯣꯝꯗ ꯆꯠꯅꯒꯤꯗꯣꯔꯦ ꯗꯅ ꯑꯗꯨꯗꯨꯅ ꯑꯗꯨꯃꯥꯏꯅ ꯆꯠꯅꯗ꯭ꯔꯤ ꯀꯥꯟꯗ ꯈꯣꯏꯗꯣ ꯍꯥꯏꯗꯤ ꯃꯝꯇꯪ ꯍꯔꯥꯎ ꯍꯔꯧꯅ ꯄꯨꯟꯁꯦꯅ ꯑꯈꯣꯏꯗꯣ ꯍꯟꯇꯛ ꯀꯤ ꯑ ꯇꯥꯡ ꯍꯟꯇ ꯃꯃꯥꯡ ꯑ ꯀꯣꯏꯗ꯭ꯔꯤ ꯑꯗꯨꯗ ꯍꯥꯏꯗꯤ ꯆꯠꯂꯨꯌꯦ ꯂꯣꯛꯇꯥꯛ ꯄꯥꯠꯇ
ꯎꯝ
ꯍꯥꯏꯗꯤ ꯍꯧꯖꯤꯛꯇꯤ ꯁꯥꯔ ꯁꯥꯑꯕꯅꯤꯅ ꯂꯣꯛꯇꯥꯛꯇꯨ ꯆꯠꯄ ꯀꯥꯟꯗ ꯍꯥꯏꯗꯤ ꯃꯥꯒꯤ ꯀꯩ ꯍꯥꯏꯅꯤ ꯏꯁꯤꯡ ꯑꯗꯒꯤ ꯍꯥꯏꯗꯤ ꯂꯩ ꯀꯩꯀꯥ ꯁꯥꯠꯂꯤ ꯍꯥꯏꯕꯗꯤ ꯊꯝꯕꯥꯜ ꯀꯩꯀꯥ ꯑꯗꯨꯒꯨꯝꯕ ꯆꯨꯝꯃꯦ ꯃꯥ ꯑꯗꯒꯤ ꯁꯨꯝ ꯀꯩ ꯍꯥꯏꯅꯤ ꯑꯩꯈꯣꯏ ꯎꯝ ꯍꯤꯒ ꯇꯣꯡꯉꯒ ꯆꯠꯄꯗꯣ ꯍꯥꯏꯗꯤ ꯌꯥꯝꯅ ꯅꯨꯡꯉꯥꯏꯕꯗꯣ
ꯎꯝ
ꯑ ꯇꯃꯥꯏꯅ ꯆꯂꯦ ꯑꯗꯣ ꯑꯗꯨꯝ ꯍꯥꯏꯗꯤ ꯅꯨꯡꯉꯥꯏ ꯑꯗꯣ ꯅꯣꯏ ꯑꯌꯨꯛꯇ ꯑ ꯍꯥꯏꯗꯤ ꯋꯥꯀꯤꯡ ꯄꯨꯔꯥ ꯀꯩꯅꯣꯝꯃ ꯇꯧꯕꯗꯣ
ꯑꯥ ꯑꯥ ꯆꯠꯂꯤ ꯆꯠꯂꯤ
ꯇ꯭ꯔꯕ
ꯑꯁ ꯑꯩꯈꯣꯏꯗꯤ ꯑꯅꯤꯡ ꯅꯨꯃꯤꯠꯇ ꯆꯠꯄꯤ ꯑꯅꯤꯡꯗ ꯅꯨꯃꯤꯠꯇꯅ ꯆꯠꯇꯕꯤ ꯀꯥꯡꯕꯨꯅꯤ ꯑꯩꯈꯣꯏꯗꯤ
ꯑꯖꯨꯅꯤ ꯍꯥꯏꯗꯤ ꯑꯌꯨꯛꯇ ꯍꯧꯒꯠꯄꯁꯦ ꯍꯥꯏꯕꯗꯤ ꯆꯥꯡ ꯅꯥꯏꯍꯟꯕꯁꯦ ꯍꯥꯏꯗꯤ ꯑꯗꯨꯝ ꯑꯋꯥꯕ ꯊꯕꯛ ꯑꯃ ꯑꯣꯏꯌꯦꯗ
ꯍꯣꯏ ꯑꯩꯈꯣꯏ ꯑꯗꯨꯗꯤ ꯑꯣꯏꯅꯦ ꯍꯖꯤ ꯎꯝ ꯅꯨꯡꯗꯥꯡꯁꯦ ꯑꯩꯈꯣꯏꯒꯤ ꯑꯣꯈꯣꯏ ꯈꯣꯏ ꯀꯁꯤ ꯍꯥꯏꯗꯤ ꯕꯖꯥꯔ ꯃꯌꯥꯝ ꯑꯁꯨ ꯑꯣꯏꯕꯅꯤꯅ ꯗꯨꯀꯥꯟ ꯃꯈꯣꯏ ꯁꯣꯔꯣꯛ ꯃꯌꯥꯝꯁꯨ ꯑꯣꯏꯕꯅꯤꯅ ꯃꯈꯣꯏꯒꯤꯩꯀꯥꯁꯨ ꯇꯨꯝꯕꯗꯣ ꯌꯥꯒꯟꯗꯦꯕꯗꯒꯤ ꯆꯥꯛꯁꯤꯅ ꯑꯗꯨꯝ ꯊꯦꯡꯉꯦꯕ ꯑꯩꯈꯣꯏꯒꯤꯗꯤ
ꯑꯥ
ꯄꯨꯡ ꯍꯧꯖꯤꯛ ꯑꯩꯈꯣꯏ ꯆꯥꯛ ꯑꯗꯨ ꯑꯗꯨ ꯉꯥꯏꯔꯤꯕ ꯄꯨꯡ ꯍꯣꯔꯦꯟ ꯄꯨꯡ ꯇꯔꯥꯃꯈꯥꯏ ꯁꯋꯥꯏꯗ ꯑꯩꯈꯣꯏ ꯍꯣꯔꯦꯟ ꯆꯥꯛ ꯆꯥꯗꯣꯏꯅꯤ ꯑꯗꯨ ꯆꯥꯛ ꯆꯥꯛ ꯇꯣꯛꯅꯤ ꯆꯥꯛ ꯄꯨ ꯇ ꯉꯍꯥꯛ ꯑꯃꯨꯛ ꯂꯩꯔꯅꯤ ꯄꯣꯊꯥꯔꯅꯤ ꯑꯗꯨꯒ ꯇꯨꯝꯗꯣꯏꯅꯦ ꯑꯩꯈꯣꯏꯗꯤ ꯄꯨꯡ ꯇꯔꯥꯃꯥꯊꯣꯏ ꯃꯈꯥꯏ ꯕꯥꯔ ꯐꯥꯎ ꯑꯗꯨꯝ ꯇꯥꯏꯑꯕ ꯇꯨꯝꯕꯗ ꯑꯗꯨꯗꯣ ꯍꯧꯒꯠꯄꯁꯤꯅ ꯑꯗꯨꯝ ꯊꯦꯝꯕ ꯉꯟꯅꯗꯤ ꯉꯟꯅ ꯆꯔ ꯉꯟꯅ ꯇꯨꯝꯕꯗꯨꯅꯗꯤ ꯐꯩ ꯇꯧꯕꯇꯕꯨ ꯑꯩꯈꯣꯏꯅ ꯂꯩꯔꯤꯕ ꯃꯑꯣꯡ ꯃꯇꯧꯁꯤꯗ ꯂꯣꯏꯅꯃꯛ ꯉꯝꯍꯟꯗꯕ ꯍꯥꯏꯇꯥꯔꯦ
ꯍꯥꯏꯗꯤ ꯏꯁꯥꯒꯤ ꯊꯕꯛꯇꯨꯅꯀꯣ
ꯎꯝ ꯑꯗꯨ ꯅꯪ ꯅꯨꯄꯤ ꯀꯃꯥꯏ ꯀꯃꯥꯏ ꯇꯧꯒꯦ ꯎ ꯍ
ꯑꯗꯣ ꯅꯣꯏ ꯑ ꯎꯝ ꯅꯣꯏꯒꯤ ꯀꯣꯂꯦꯖꯀꯤꯖꯨ ꯐꯪꯁꯟ ꯑꯃ ꯇꯧꯅꯤ ꯍꯥꯏꯕ꯭ꯔꯥ ꯀꯩꯅꯣꯝꯃ ꯍꯥꯏꯒꯨꯝ ꯑꯩꯅ ꯇꯥꯒꯤꯒꯨꯝ ꯇꯧꯋꯦ ꯑꯗꯨꯅ ꯀꯃꯥꯏꯅ ꯇꯧꯈ꯭ꯔꯒꯦ
ꯑꯩꯈꯣꯏꯒꯤ ꯐꯪꯁꯟꯁꯦ ꯀꯩꯅꯣ ꯇꯧꯕꯅꯤ ꯑꯩꯈꯣꯏꯁꯦ ꯁꯦꯅꯤꯌꯔꯈꯩꯗꯣ ꯑꯩꯈꯣꯏꯅ ꯃꯣꯏ ꯍꯟꯗꯛ ꯀꯣꯂꯦꯖ ꯇꯝꯕ ꯂꯣꯏꯅꯃꯛ ꯂꯣꯏꯅꯔꯦ ꯍꯣꯏ ꯑꯗꯨꯅ ꯃꯣꯏꯒꯤ ꯐꯤꯌꯥꯔꯋꯦꯜ ꯍꯥꯏꯅ ꯄ꯭ꯔꯣꯒ꯭ꯔꯥꯝ ꯑꯃ ꯊꯝꯃꯦꯕꯀꯣ ꯀꯣꯂꯦꯖꯀꯤꯗꯩꯗ ꯑꯩꯈꯣꯏ ꯁꯦꯅꯤꯌꯔ ꯑꯣꯏꯔꯤꯕ ꯃꯣꯏꯕꯨ ꯇꯔꯥꯝ ꯇꯔꯥꯝꯅ ꯀꯥꯏꯅ ꯊ ꯀꯖ ꯍꯧꯖꯤ ꯅꯪꯒꯥ ꯇ ꯁꯨꯃꯥꯏꯅ ꯄꯤꯕꯒꯤ ꯁꯦꯔꯃꯣꯅꯤ ꯑꯃꯇꯪ ꯄꯥꯡꯊꯣꯛꯄꯒꯤ ꯁꯨꯃꯥꯏꯅ ꯁꯤꯜꯂꯤꯕ ꯁꯤꯕꯁꯤꯗ ꯑꯩꯈꯣꯏꯁꯨ ꯄꯩꯁꯥꯁꯦ ꯀꯟꯇ꯭ꯔꯤꯕ꯭ꯌꯨꯁꯟꯁꯤ ꯍꯦꯟꯅ ꯃꯄꯨꯡ ꯐꯥꯍꯟꯅꯤꯡꯉꯦ ꯍꯥꯏꯇꯥꯥꯔꯦ ꯑꯗꯨꯝ ꯀꯣꯂꯦꯖꯀꯤ ꯁꯥꯏꯠꯇꯕꯨꯒꯤ ꯄꯤꯌꯦꯕꯀꯣ ꯑꯗꯨꯗ ꯑꯄꯨꯟꯕꯒꯤ ꯇꯣꯄꯟꯅ ꯇꯧꯒꯅꯤ ꯑꯄꯨꯟꯕꯒꯤꯁꯨ ꯇꯧꯒꯅꯦꯕ ꯑꯗꯣ ꯑꯩꯈꯣꯏꯅ ꯃꯈꯣꯏꯒꯤ ꯃꯔꯛꯇꯒꯤ ꯑꯃꯨꯛ ꯇꯧꯅꯤꯡꯕ ꯃꯈꯣꯏꯖꯦ ꯀꯟꯇ꯭ꯔꯤꯕ꯭ꯌꯨꯁꯟꯁꯦ ꯈꯔ ꯈꯔ ꯈꯥꯏꯒꯠꯅꯌꯦꯕꯀꯣ
ꯍꯥꯏꯗꯤ ꯅꯣꯏꯒꯤꯖꯦ ꯑꯄꯨꯟꯕꯒꯤ ꯀꯣꯂꯦꯖꯀꯤ ꯑꯄꯨꯟꯕꯒꯤ ꯑꯃ ꯇꯧꯔꯦꯗꯅ ꯑꯗꯨ ꯅꯠꯇꯕꯥ ꯍꯥꯏꯗꯤ ꯎꯝ ꯗꯤꯄꯥꯔꯠꯃꯦꯟ ꯗꯤꯄꯥꯔꯠꯃꯦꯟꯒꯤ ꯇꯣꯉꯥꯟ ꯇꯣꯉꯥꯟꯅ ꯑꯃꯨꯛꯁꯨ ꯇꯧꯈꯤꯗꯣꯏꯔꯥ
ꯍꯣꯏ ꯗꯤꯄꯥꯔꯠꯃꯦꯟ ꯗꯤꯄꯥꯔꯠꯃꯦꯟꯒꯤ ꯑꯗꯨꯝ ꯇꯧꯋꯦ ꯑꯩꯈꯣꯏꯒꯤꯗꯤ ꯑꯗꯨꯝ ꯑꯩꯈꯣꯏ ꯗꯤꯄꯥꯔꯠꯃꯦꯟꯒꯤ ꯑꯣꯏꯔꯗꯤ ꯆꯍꯤ ꯈꯨꯗꯤꯡꯒꯤ ꯑꯗꯨꯝ ꯇꯧꯕ ꯃꯥꯜꯂꯦ ꯑꯗꯒꯤ ꯑꯩꯈꯣꯏ ꯕ꯭ꯔꯗꯔ ꯁꯤꯁꯇꯔꯈꯩꯗꯨꯁꯨ ꯌꯥꯝ ꯐꯕ ꯍꯥꯏꯇꯥꯥꯔꯦ ꯃꯣꯏꯁꯦ ꯈꯣꯏꯅꯥ ꯖꯨꯅꯤꯌꯔ ꯀꯣꯂꯖ ꯑꯁꯤꯗ ꯍꯦꯛ ꯗꯤꯄꯥꯔꯠꯃꯦꯟꯗ ꯈꯣꯡ ꯊꯥꯡꯖꯤꯂꯛꯄꯒꯤ ꯃꯤꯀꯨꯞꯇꯨꯁꯨ ꯃꯣꯏꯅ ꯑꯦꯗꯚꯥꯏꯁ ꯃꯌꯥꯝ ꯑꯃ ꯄꯤꯌꯦ ꯐꯔ ꯐꯔ ꯑꯗꯨ ꯃꯌꯥꯝꯗꯨꯅ ꯃꯔꯝ ꯑꯣꯏꯔꯒ ꯑꯩꯈꯣꯏꯅꯁꯨ ꯂꯞ ꯕꯣꯟꯗꯤꯡ ꯑꯃ ꯁꯦꯝꯈꯤꯕ ꯍꯥꯏꯇꯥꯔꯦ
ꯍꯥꯏꯗꯤ ꯈꯪꯗꯕ ꯈꯣꯠꯇꯕ ꯇꯥꯊꯣꯛ ꯇꯥꯁꯤꯟ ꯇꯧꯔꯒ ꯌꯥꯝꯅ ꯑꯗꯤ ꯎꯝ ꯅꯨꯡꯁꯤꯅꯅ ꯂꯣꯏꯅꯒꯤꯕꯗꯣ ꯑꯣꯏꯕ
ꯍꯣꯏ ꯑꯗꯨꯃꯥꯏꯅ ꯑꯣꯏ ꯑꯗꯨꯅ ꯌꯥꯝ ꯅꯨꯡꯁꯤꯌꯦ ꯆꯠꯈꯤꯅꯤ ꯈꯟꯕꯗ ꯅꯨꯡꯉꯥꯏꯇꯦ ꯑꯗꯨ ꯅꯨꯡꯉꯥꯏꯇꯦꯅ ꯀꯩꯗꯧꯔꯅꯤ ꯃꯤꯑꯣꯏꯕꯒꯤ ꯖꯔꯅꯤ ꯖꯔꯅꯤꯁꯤꯤꯡꯕꯗꯤ ꯀꯅꯥꯝꯇꯦ
ꯑꯗꯨꯗꯤ ꯅꯣꯏꯒꯤ ꯍꯥꯏꯗꯤ ꯃꯣꯏꯒꯤ ꯍꯥꯏꯗꯤ ꯄꯩꯁꯥ ꯍꯥꯏꯗꯤ ꯑꯗꯨꯒꯤ ꯄ꯭ꯔꯣꯒꯥꯝꯗꯣ ꯄꯥꯡꯊꯣꯛꯄꯒꯤ ꯄꯩꯁꯥꯒꯨꯝꯕ ꯈꯥꯏꯅꯕꯗꯣ ꯑꯗꯨꯗꯤ ꯅꯣꯏ ꯍꯥꯏꯗꯤ ꯑꯄꯨꯟꯕꯒꯤꯗꯅ ꯂꯨꯄꯥ ꯀꯌꯥ ꯀꯌꯥꯃꯨꯛ ꯈꯥꯏꯅꯒꯦ ꯑꯗꯨꯒ ꯅꯣꯏ ꯍꯥꯏꯗꯤ ꯗꯤꯄꯥꯔꯠꯃꯦꯟꯒꯤ ꯑꯣꯏꯅ ꯇꯣꯉꯥꯟꯅ ꯇꯧꯖꯕꯗꯣ
ꯎꯝ꯫
ꯗꯅ ꯍꯥꯏꯗꯤ ꯂꯨꯄꯥ ꯀꯌꯥꯃꯨꯛ ꯈꯥꯏꯅꯒꯦ?
ꯗꯤꯄꯥꯔꯠꯃꯦꯟꯒꯤ ꯑꯣꯏꯅ ꯇꯧꯕꯗꯗꯤ ꯄꯩꯁꯥ ꯇꯤꯡꯉꯦ ꯑꯗꯨꯗ ꯍꯥꯏꯗꯤ ꯑꯈꯣꯏ ꯁꯥꯟꯅꯕ ꯇꯧꯔ ꯈꯥꯏꯗꯣꯏꯅꯦ ꯑꯗꯨꯒ ꯑꯄꯨꯟꯕꯒꯤ ꯀꯣꯂꯦꯖꯀꯤ ꯑꯣꯏꯅ ꯁꯤꯜꯂꯛꯄ ꯀꯥꯟꯗꯗꯤ ꯃꯣꯏꯒꯤ ꯌꯨꯅꯤꯌꯟ ꯌꯨꯅꯤꯌꯟꯒꯤ ꯊ꯭ꯔꯨꯗꯒꯤ ꯀꯣꯂꯦꯖꯇꯒꯤ ꯐꯟ ꯂꯧꯗꯔ ꯇꯧꯗꯣꯏꯅꯦꯕ ꯑꯗꯨꯗꯤ ꯄꯩꯁꯥ ꯇꯤꯡꯗꯦ꯫
ꯎ ꯍꯥꯏꯗꯤ ꯑꯋꯥ ꯍꯥꯏꯗꯤ ꯅꯨꯡꯉꯥꯏꯇꯕꯁꯨ ꯌꯥꯎꯔꯅꯤ ꯑꯗꯨꯒ ꯍꯥꯏꯗꯤ ꯑ ꯏꯁꯩ ꯖꯒꯣꯏ ꯀꯩꯀꯥ ꯈꯔꯖꯨ ꯌꯥꯎꯔꯅꯤꯗꯀꯣ꯫ ꯄ꯭ꯔꯣꯒꯥꯝ ꯑꯃ ꯁꯤꯜꯂꯕꯅꯤꯅ
ꯃꯥꯅ ꯑꯈꯣꯏꯗꯤ ꯏꯁꯩꯖꯦ ꯌꯥꯝ ꯄꯥꯝꯖꯕ ꯏꯁꯩ ꯁꯛꯄ ꯑꯣꯢꯖꯨ ꯀꯣ ꯑꯗꯨ ꯂꯥꯡꯕꯒ ꯌꯦꯡꯅ ꯑꯈꯣꯏꯗꯤ ꯅꯨꯃꯤꯠꯇꯣ ꯐꯖꯅ ꯂꯥꯡꯗꯔꯗꯕꯅꯦ ꯑꯗꯣ ꯅꯣꯏꯖꯨ ꯌꯦꯡꯕ ꯂꯥꯛꯑꯣ꯫
ꯍ ꯍꯣꯏ ꯂꯥꯛꯀꯦ ꯂꯥꯛꯀꯦ ꯑꯗꯣ ꯅꯣꯏꯒꯤ ꯍꯥꯏꯗꯤ ꯑꯗꯨꯒꯤ ꯇꯧꯒꯗꯕ ꯅꯨꯃꯤꯠꯇꯣ ꯑꯗꯨ ꯇꯣ ꯍꯥꯏꯗꯤ ꯍꯌꯦꯡ ꯋꯥꯠꯂꯤꯄꯀꯥ ꯍꯥꯏꯗꯤ ꯅꯣꯡꯃ ꯅꯤꯅꯤ ꯋꯥꯠꯂꯤꯀꯥꯟꯗ ꯑꯗꯨꯝ ꯍꯥꯏꯔꯛꯑꯣ ꯑꯗꯨꯒ ꯑꯩꯈꯣꯏꯅꯁꯨ ꯍꯥꯏꯗꯤ ꯀꯣꯏ ꯏꯃꯥꯟ ꯕꯤ ꯑꯗꯨꯝ ꯈꯔ ꯑꯗꯨꯝ ꯍꯧꯅꯔ ꯑꯗꯨꯝ ꯂꯥꯛꯄ ꯌꯥꯏꯗꯅ꯫
ꯍꯣꯏ ꯂꯥꯛꯑꯣ ꯂꯥꯛꯑꯣ ꯑꯗꯨꯒꯕꯨ ꯈꯣꯢ ꯁ꯭ꯀꯨꯜꯒꯤ ꯍꯦꯛ ꯅꯥꯀꯟꯗꯅꯦ ꯍꯣꯇꯦꯜ ꯑꯃ ꯂꯩꯕ ꯆꯥꯛ ꯍꯣꯇꯦꯜ꯫ ꯑꯁ ꯃꯗꯨ ꯆꯥ ꯑꯗꯨꯣ ꯍꯥꯎꯗꯣꯏꯕꯀꯣ ꯑꯩꯈꯣꯏ ꯀꯣꯂꯦꯖꯀꯤ ꯁꯔꯥꯎꯟꯗꯤꯡ ꯑꯗꯨ ꯂꯣꯏꯅ ꯃꯃꯤꯡ ꯁꯦꯠ ꯀꯥꯏꯅ ꯆꯠꯅꯤꯡꯉꯦ ꯑꯁꯨꯛꯀꯤ ꯃꯇꯛ ꯍꯣꯏ ꯃꯥꯏ ꯃꯥꯏꯩ ꯃꯇꯝ ꯃꯇꯝꯒꯤ ꯌꯦꯟꯁꯥꯡ ꯃꯈꯜ ꯃꯈꯜ ꯃꯈꯜ ꯃꯌꯥꯝ ꯊꯣꯡꯉꯦ ꯆꯥꯛꯇꯁꯨ ꯑꯗꯨ ꯃꯈꯟ ꯃꯈꯜ ꯕꯤ꯭ꯔꯌꯥꯅꯤ ꯀꯣꯕꯤ ꯃꯌꯥꯝ ꯊꯣꯡꯉꯦꯕ ꯌꯥꯝ ꯍꯥꯎꯋꯤꯗ ꯑꯗꯨꯁꯨꯥꯎ
ꯐꯪꯁꯟꯗꯣ ꯅꯨꯡꯉꯥꯏꯅ ꯌꯦꯡꯊꯣꯛꯄ ꯂꯣꯏꯔꯒ ꯑꯗꯨꯗꯣ ꯑꯃꯨꯛ ꯍꯥꯏꯗꯤ ꯍꯥꯎꯅ ꯆꯥꯃꯤꯟꯅꯕ ꯌꯥꯔꯅꯤꯡꯉꯦ
ꯎꯝ ꯌꯥꯔꯅꯤ
ꯑꯗꯣ ꯅꯪ ꯅꯨꯡꯗꯥꯡ ꯋꯥꯏꯔꯝꯗ ꯍꯥꯏꯗꯤ ꯑꯉꯥꯡ ꯈꯔ ꯂꯥꯏꯔꯤꯛ ꯇꯥꯛꯑꯦ ꯅ ꯇꯧꯕꯗꯣ ꯑꯗꯨꯅ ꯑꯗꯣ ꯑꯗꯨꯝ ꯇꯥꯛꯏꯕ
ꯎꯝ ꯇꯥꯛꯏꯌꯦ ꯑꯗꯨ ꯈꯔ ꯇꯧꯉꯩꯁꯨ ꯐꯒꯗꯒꯅ ꯑꯗꯨꯃꯥꯏꯅ ꯇꯥꯛꯄꯅꯤ
ꯑꯣ ꯑꯗꯨ ꯍꯥꯏꯗꯤ ꯁꯕꯖꯦꯛ ꯂꯣꯏꯅꯃꯛ ꯇꯥꯛꯄ꯭ꯔꯥ ꯅꯠꯇ꯭ꯔꯒꯅ ꯍꯥꯏꯗꯤ ꯑꯈꯟꯅꯕ ꯈꯔ ꯈꯛꯇ ꯇꯥꯛꯄ꯭ꯔꯥ
ꯑꯈꯟꯅꯕ ꯈꯔ ꯈ ꯊꯣꯡ ꯇꯥꯛꯄꯅꯤ ꯈ
ꯎꯝ ꯑꯗꯨꯣ ꯅꯖꯨ ꯑꯃꯙ ꯀꯩꯗ ꯍꯥꯏꯗꯤ ꯃꯣꯏ ꯊꯣꯏꯖꯨ ꯈꯔ ꯌꯥꯡꯅꯁꯨ ꯑꯗꯨꯗꯒꯤ ꯃꯃꯨꯠ ꯇꯥꯅꯁꯨ ꯈꯪꯖꯕꯀꯣ
ꯎꯝ ꯑꯗꯨꯗꯨꯅ ꯈꯔ ꯍꯥꯏꯗꯤ ꯑꯩꯈꯣꯏꯁꯨ ꯄꯔꯥ ꯇꯥꯀꯁꯦ ꯑꯩꯈꯣꯏꯅ ꯃꯇꯝꯗꯨꯗ ꯇꯝꯃꯛꯄ ꯃꯇꯝꯗ ꯌꯥꯝ ꯈꯦꯠꯅꯩꯗꯅꯀꯣ
ꯑꯥ
ꯇꯁꯦꯡꯅ ꯑꯩꯈꯣꯏꯅ ꯄꯤꯛꯏꯉꯩ ꯃꯇꯝꯗ ꯀ꯭ꯂꯥꯁ ꯊ꯭ꯔꯤ ꯐꯣꯔ ꯐꯥꯏꯚ ꯁꯤꯛꯁ ꯁꯚꯦꯟ ꯁ꯭ꯋꯥꯏ ꯀꯥꯔꯛꯄ ꯃꯇꯝꯗ ꯑꯩꯈꯣꯏꯒꯤ ꯏꯪꯂꯤꯁ ꯑꯃ ꯏꯁꯥꯒꯤ ꯀꯟꯁꯇ꯭ꯔꯛ ꯇꯧꯔꯒ ꯏꯕꯁꯤ ꯈꯤꯇꯪ ꯋꯥꯅ ꯊꯧꯋꯏꯗꯅ ꯁꯍꯖꯤ ꯀꯥꯟ ꯀꯌꯥ ꯑꯃ ꯃꯤ ꯂꯣꯏꯅꯃꯛ ꯀ꯭ꯂꯥꯁ ꯐꯣꯔ ꯐꯥꯏꯚ ꯀꯥꯕ ꯑꯉꯥꯡꯁꯤꯐꯥꯎꯗ ꯐꯖꯅ ꯉꯝꯃꯦꯕꯥ ꯃꯣꯏꯖꯦ ꯆ ꯍꯧꯖꯤꯛꯀꯥꯟꯒꯤ ꯂꯥꯏꯔꯤꯁꯦ ꯌꯥꯝ ꯊꯤꯅ ꯑꯦꯗꯚꯥꯟꯁ ꯑꯣꯏꯌꯦ ꯑꯗꯨꯕꯨ ꯑꯦꯗꯚꯥꯟꯁ ꯑꯣꯏꯌꯦ ꯑꯦꯗꯚꯥꯟꯁ ꯑꯣꯏꯔꯤ ꯃꯊꯛꯁꯤꯗꯤ ꯍꯦꯟꯅ ꯀꯣ ꯀꯔꯤꯀꯨꯂꯝ ꯑꯦꯛꯇꯤꯚꯤꯇꯤꯁ ꯈꯔ ꯑꯃ ꯄꯤꯇꯝꯕꯤ ꯇꯥꯔꯒꯗꯤ ꯌꯥꯝꯅ ꯍꯦꯟꯅ ꯏꯐꯦꯛꯇꯤꯞ ꯑꯣꯏꯕ ꯑꯗꯨꯒꯕ ꯏꯗꯨꯀꯦꯁꯟ ꯁꯤꯁꯇꯦꯝ ꯑꯃꯗꯤ ꯑꯣꯏꯒ꯭ꯔꯅ ꯈꯟꯕ ꯑꯗꯨꯕꯨ ꯈꯪꯗ꯭ꯔꯦ
ꯍꯥꯏꯗꯤ ꯑꯉꯥꯡꯈꯩꯗꯣ ꯂꯥꯏꯔꯤꯛꯁꯨ ꯍꯩꯍꯟꯕ ꯑꯗꯒꯤ ꯍꯥꯏꯗꯤ ꯃꯁꯥ ꯀꯩꯀꯥꯁꯨ ꯍꯥꯏꯗꯤ ꯁꯨꯝ ꯑꯅꯥ ꯑꯌꯦꯛ ꯌꯥꯎꯗꯅ ꯊꯝꯕ ꯑꯗꯨꯒꯨꯝꯕꯗꯨꯅ ꯍꯥꯏꯗꯤ ꯂꯣꯏꯅꯃꯛꯇ ꯐꯩꯗꯅ
ꯎꯝ
ꯑꯗꯨꯅꯦ ꯑꯗꯨꯅ ꯎꯝ ꯎꯅꯗꯕꯁꯨ ꯀꯨꯏꯔꯕꯅꯤꯅ ꯉꯁꯥꯏ ꯅꯪꯅ ꯍꯥꯏꯕ ꯅꯣꯏꯒꯤ ꯍꯥꯏꯗꯤ ꯀꯣꯂꯦꯖꯀꯤ ꯐꯪꯁꯟ ꯂꯩꯕꯗꯣ ꯑꯗꯨꯗ ꯂꯥꯛꯑꯒ ꯍꯣ ꯑꯩꯈꯣꯏ ꯑꯗꯨꯃꯥꯏꯅ ꯄꯨꯜꯂꯁꯤ ꯉꯁꯥꯏ ꯍꯥꯏꯅꯕ ꯑꯗꯨꯃꯥꯏꯅ
ꯍꯣꯏ ꯍꯣꯏ
ꯎꯝ ꯑꯗꯣ ꯑ ꯉꯁꯤ ꯀꯔꯤ ꯀꯔꯤ ꯀꯔꯤ ꯏꯟꯖꯥꯡ ꯆꯥꯔꯒꯦ ꯅꯪꯕꯨ
ꯑꯩꯈꯣꯏ ꯏꯟꯖꯥꯡꯁꯦ ꯆꯤꯀꯟ ꯊꯣꯡꯉꯦ ꯑꯁꯤꯗꯤ
ꯑꯍꯥꯎꯕꯅꯤꯅꯦ ꯑꯗꯨꯗꯤ
ꯍꯣꯏ ꯑꯍꯥꯎ ꯑꯍꯥꯎꯕꯗꯨꯗꯤ
ꯑ ꯅꯪꯅ ꯊꯣꯡꯕꯔꯣ
ꯎꯝ ꯊꯣꯡꯉꯦ ꯑꯩꯅ ꯊꯣꯡꯉꯒ ꯆꯥꯕ ꯍꯥꯎꯋꯦꯅ
ꯑꯩꯈꯣꯏ ꯃꯥ ꯍꯣꯏꯗꯤ ꯊꯣꯡꯕ ꯊꯥꯛꯄꯗꯤ ꯌꯥꯗꯦꯕ ꯑꯗꯨꯅ ꯑꯩꯅ ꯈꯔ ꯊꯣꯡꯉꯒ ꯆꯔꯦ
ꯍꯣꯏ ꯑꯗꯨꯗꯤ ꯅꯪꯖꯨ ꯍꯥꯏꯗꯤ ꯑꯍꯥꯡꯕ ꯃꯇꯝꯗ ꯑꯗꯨꯝ ꯄꯥꯎ ꯐꯥꯎꯔꯛꯑꯣ ꯃꯔꯛ ꯃꯔꯛꯇ
ꯎꯝ ꯐꯥꯎꯔꯛꯀꯦ ꯐꯥꯎꯔꯛꯀꯦ
ꯍꯥꯏꯗꯤ ꯁꯨꯝ ꯄꯥꯎ ꯐꯥꯎꯅꯈꯤꯗ꯭ꯔꯗꯤ ꯍꯥꯏꯗꯤ ꯁꯨꯝ ꯀꯥꯎꯊꯣꯛꯅꯈꯤꯕꯁꯨ ꯌꯥꯏ ꯍꯥꯏꯗꯤ ꯁꯨꯝ ꯄꯥꯎꯁꯦ ꯐꯥꯎꯅꯔꯒꯗꯤ ꯂꯥꯞꯅꯗꯕꯤꯗ ꯍꯥꯏꯗꯤ ꯑꯗꯨꯝ ꯅꯤꯡꯁꯤꯡꯅꯔꯒ ꯂꯩꯅꯩꯗꯅ
ꯎꯝ ꯍꯣꯏ ꯍꯣꯏ ꯑꯗꯨꯃꯥꯏꯅꯥ ꯇꯧꯔꯁꯦ ꯑꯗꯣ ꯑꯩꯖꯨ ꯑꯩꯈꯣꯏ ꯀꯣꯂꯦꯖꯀꯤꯗꯣ ꯍꯥꯏꯔꯛꯑꯒꯦ ꯃꯔꯣꯟꯗꯣ ꯑꯗꯨꯒ ꯂꯥꯛꯑꯣ ꯌꯥꯝ ꯅꯨꯡꯉꯥꯏꯕꯅꯦ ꯑꯩꯈꯣꯏ ꯁ꯭ꯀꯨꯜ ꯀꯣꯂꯦꯖꯀꯤ ꯐꯪꯁꯟꯗꯣ
ꯍꯣ ꯍꯣ ꯍꯣꯏ
ꯑꯗꯨꯗꯤ ꯅꯪꯖꯨ ꯐꯖꯅ ꯇꯨꯝꯅꯕ ꯄꯣꯊꯥꯅꯕ ꯇꯧꯔꯣ ꯒꯨꯗ ꯅꯥꯏꯠ
ꯍꯣꯏ ꯍꯣꯏ ꯍꯣꯏ ꯒꯨꯠ ꯅꯥꯏꯇ
ꯎꯝ ꯁꯋꯤꯠ ꯗꯔꯤꯝꯁ